ꯑꯣ
ꯇꯌꯦ
ꯀꯧꯗꯎꯔꯤꯒ
ꯍꯄꯌꯧ
ꯑꯣ ꯅꯨꯉꯥꯏꯔꯤꯕ꯭ꯔꯣ
ꯀꯔꯤ ꯍꯥꯏꯕ
ꯅꯨꯡꯉꯥꯏꯔꯒ ꯂꯩꯕ꯭ꯔꯣ
ꯅꯨꯡꯉꯥꯏꯦ
ꯅꯨꯡꯉꯥꯏꯔꯤꯕ꯭ꯔꯣ
ꯕ꯭ꯔꯣ
ꯅꯨꯡꯉꯥꯏꯕꯅ ꯁꯤꯔꯦ ꯅꯨꯡꯉꯥꯏꯌꯧ
ꯁꯤꯔꯣ
ꯀꯩꯅꯣ ꯑꯃ ꯍꯪꯒꯦꯅꯦ
ꯑꯎ ꯂ ꯃ ꯄ ꯅ ꯆ ꯇ ꯈ ꯌ ꯍ ꯎ ꯒ ꯓ ꯔ ꯕ ꯖ ꯀꯩꯅꯣ ꯍꯪꯅꯤꯡꯉꯦ ꯍꯥꯏꯅꯣ ꯍꯪꯉꯛꯑꯣ
ꯅꯪ ꯌꯥ ꯈꯪꯕ ꯌꯥꯗꯕ ꯌꯥꯔꯣ ꯌꯥꯅꯤ
ꯆꯥꯛꯂꯝꯃꯦ
ꯁ ꯊꯥ ꯑꯣꯍꯥꯎ ꯀꯦ
ꯆꯥꯛ ꯂꯥꯝꯃꯦ ꯑꯍꯧꯕ ꯆꯥꯅꯤꯡꯉꯦ
ꯄꯩꯁꯥ ꯊꯥꯔꯛꯑꯣ ꯑꯩ ꯑꯍꯥꯎꯕ ꯆꯥꯒꯦꯃꯥꯟꯅꯕꯤ
ꯅꯪ ꯃꯊꯟꯗ ꯀꯨꯝꯕꯒ ꯂꯩꯕ ꯌꯥꯔ ꯌꯥꯗꯣꯏꯔꯣ
ꯍꯥꯥ ꯑꯣ
ꯑꯗꯨꯏꯔꯒ ꯑꯣꯝꯂꯦꯠ ꯆꯥꯅꯤꯡꯉꯦ
ꯎꯝ ꯎꯝ
ꯑꯣꯝꯂꯦꯠ ꯆꯥꯅꯤꯡꯉꯦ ꯍꯥꯏꯕ
ꯅꯪꯁ ꯍꯥꯏꯅꯅꯗ ꯍꯥꯏꯗ
ꯑꯗꯣ ꯌꯦꯔꯣꯝꯗꯗꯤ ꯑꯣꯏꯔꯔꯣꯏꯗꯕ ꯑꯃꯗꯣ ꯃꯣꯏ ꯁꯥꯟꯅꯕ ꯂꯥꯛꯑꯔꯣꯏ ꯍꯥꯏꯌꯦ ꯑꯃꯗꯨꯁꯨ ꯑꯌꯨꯛꯇ ꯄꯨꯍꯜꯂꯛꯇꯣꯏꯗꯣ ꯌꯥꯝ ꯕꯦꯔꯥ ꯀꯥ ꯀꯥꯒꯗꯤꯕ ꯇꯥꯕ꯭ꯔꯥ
ꯍ ꯇꯥꯏ
ꯐꯔꯥꯛ ꯌꯥꯝ ꯇꯥꯒꯅꯤꯕ ꯑꯗꯨꯒꯤ ꯑꯩꯗꯣ ꯍꯥꯏꯗ꯭ꯔꯕ ꯋꯥꯏ ꯋꯥꯏꯁꯨ ꯍꯥꯏꯒꯦ ꯇꯧꯕꯅꯦꯕ ꯑꯗꯨꯏ ꯇꯟꯈ꯭ꯔꯕ
ꯑ ꯅꯣꯡꯃ ꯍꯥꯏꯒꯦꯀꯣ
ꯍꯥꯥ
ꯑ ꯍꯔꯗ
ꯀꯔꯤꯅꯣ ꯑꯃ ꯍꯥꯏ ꯑꯃ ꯍꯥꯏꯗꯤꯦ ꯍꯥꯏꯔꯒ ꯁꯨꯡꯉ ꯍꯥꯏꯗꯦ
ꯑꯩ ꯏꯃꯥꯟꯅꯕꯤ ꯑꯃꯗꯣ
ꯑ
ꯑꯗꯨꯗꯨꯅ ꯃꯤꯉꯣꯟꯗꯁꯤꯅ ꯁꯥꯔꯨꯏꯌꯦꯦ
ꯍꯥꯥ
ꯃꯤꯉꯣꯟꯗꯪ ꯍꯦ ꯁꯥꯔꯨꯕꯗꯣ
ꯇꯥꯛ ꯑ
ꯇꯥ ꯇꯕ꯭ꯔꯣ
ꯇꯌꯦꯦ
ꯃꯤꯉꯣꯟꯗ ꯃꯤꯠꯁꯦ ꯁꯥꯔꯨꯏꯌꯦ
ꯍꯣꯏ
ꯑꯗꯨꯒꯤ ꯏ ꯀꯥꯔꯒ ꯂꯩꯔꯛꯦ
ꯃꯨꯀꯣꯛ ꯁꯥꯏ
ꯍꯣꯏ ꯒ꯭ꯌꯥꯟꯃꯤꯦꯟꯅ ꯇꯥꯔꯦ ꯈꯨꯅꯤꯡꯕꯅ ꯑꯃꯨꯛ ꯑꯃꯨꯛꯅꯦ ꯑꯃꯨꯛ
ꯉꯥꯏꯕ ꯉꯝꯗꯕ ꯃꯥꯜꯂꯦ ꯌꯥꯝꯅ
ꯁꯉꯥꯏꯁꯨ ꯉꯥꯏ ꯉꯝꯗꯕ꯭ꯔꯣ ꯍꯪꯗꯥꯏꯝꯗ ꯑꯩ ꯑꯗꯨꯝ ꯑ ꯑꯩ ꯀꯔꯤꯃꯗꯤ ꯀꯥꯏꯗꯦꯀꯣ ꯀꯩꯁꯨꯕꯨꯗꯤ ꯀꯥꯏꯗꯦ ꯑꯗꯣ ꯃꯥꯅ ꯑꯃꯨꯛꯀ ꯅꯨꯡꯉꯥꯏꯇꯕꯒꯤ ꯋꯥ ꯉꯥꯡꯉꯛꯄꯒꯤꯅꯦꯕ ꯑꯩꯅ ꯅꯪꯉꯣꯟꯗ ꯐꯖꯅ ꯍꯣꯔꯦꯟ ꯍꯥꯏꯒꯦꯀꯣ
ꯍ
ꯍꯥꯎ ꯅꯪ ꯑ ꯎꯝ ꯑꯗꯣ ꯋꯥ ꯃꯌꯥꯝ ꯍꯥꯏꯗꯧꯕꯁꯦ ꯃꯅꯥꯛꯇ ꯃ ꯃꯥꯥꯜ ꯂꯩꯑꯦꯕ
ꯑꯣꯍꯣ
ꯇꯥꯅꯤꯡꯂꯕ ꯃꯥꯅ ꯒ ꯑꯝꯇꯥꯕ ꯁꯥ ꯏꯪ ꯇꯝꯅ ꯍꯥꯏꯔꯛꯄ ꯑ
ꯎꯝ ꯀꯔꯤꯒꯤ ꯍꯥꯏꯨꯔꯕ꯭ꯔꯣ ꯅꯪꯕꯨ
ꯍ ꯀꯦꯝ ꯍꯥꯏꯗꯤꯦꯍꯦ
ꯍꯥꯏꯕꯗꯤ ꯇꯧꯁꯦ ꯍꯥꯏꯕꯗꯣ ꯑꯗꯨ ꯍꯥꯏꯕꯅꯦ
ꯄꯥꯝꯗꯤ ꯄꯥꯝꯃꯤꯗꯣ ꯃꯃꯥꯟꯅꯕꯤꯗ ꯍꯥꯏꯣꯃꯅꯕꯤꯗ ꯃꯤꯔꯦꯝ ꯌꯥꯝ ꯃꯥꯜꯂꯦ ꯍꯥꯏꯗꯤ
ꯏꯁꯄꯥꯏꯁꯤꯤ ꯅꯨꯗꯜꯁ ꯆꯥꯅꯤꯡꯉꯦ
ꯃꯣꯔꯣꯛ ꯁꯥꯕꯅ ꯆꯪꯅꯤꯡꯕ꯭ꯔꯣ
ꯌꯦꯔꯨꯝ ꯉꯧꯔꯒ ꯑꯗꯨꯒ ꯃꯅꯥꯛꯇ ꯗ꯭ꯔꯤꯡꯁ ꯑꯃ
ꯅꯪꯅ ꯌꯦꯔꯨꯝ ꯍꯧꯔꯛꯄꯒꯤ ꯑꯩ ꯌꯦꯔꯨꯝ ꯆꯥꯕ ꯑꯃꯨꯛꯀꯥꯎ ꯍꯧꯅꯤꯡꯉꯦ ꯑꯃꯨꯛ
ꯉꯂꯥꯡ ꯎ ꯑꯃꯗꯨꯅꯁꯨ ꯑꯥꯂꯨ ꯑꯃꯗꯨꯅꯁꯨ ꯑꯂꯨ ꯔꯣꯃꯦꯠꯄꯗꯣ ꯂꯣꯏꯁꯤꯟꯈꯤꯕ ꯆꯥꯅꯤꯡꯗ꯭ꯔꯦꯅ ꯆꯥꯅꯤꯡꯗ꯭ꯔꯦꯅ ꯇꯣꯛꯑꯒ ꯑꯁ ꯑꯩ ꯉꯁꯤ ꯀꯣꯛ ꯉꯥꯎꯔꯛꯄ ꯋꯥꯅꯦ ꯇꯨꯝꯁꯤꯠ ꯐꯥꯗꯕꯤꯒꯤꯔꯥ ꯀꯩꯗꯧꯕꯒꯤꯔ ꯀꯣꯛ ꯈꯣꯡꯉꯥꯎꯎꯗꯣ
ꯈꯔ ꯇꯨꯝꯃꯨꯅꯦ ꯅꯨꯃꯤꯠꯇꯗꯨꯗ ꯁꯥꯔꯄ ꯉꯛꯇ ꯉꯥꯏꯔꯅꯤꯅꯦ
ꯇꯨꯝꯕꯗꯣ ꯏꯁꯥ ꯐꯕꯒꯤꯀꯣ ꯑꯗꯨꯒ ꯍꯧꯖꯤꯛ ꯇꯨꯝꯃꯗꯤ ꯍꯖꯤꯣꯏ ꯑꯃꯨꯛ ꯇꯨꯝꯅꯤꯡꯉꯔꯣꯏꯕ
ꯗꯨ ꯍꯔꯦꯟ ꯇꯨꯡ ꯀꯦꯇꯣꯟ ꯌꯕꯣ
ꯄꯨꯡ ꯑꯃ ꯑꯗꯨꯋꯥꯏꯗ
ꯑꯣ ꯍꯥꯏꯁꯦ ꯑꯗꯨꯝ ꯃꯌꯥꯏ ꯑꯣꯏꯔꯞꯅꯤꯀꯣ
ꯇꯔꯤ
ꯑꯃꯁꯦ ꯃꯌꯥꯏꯅꯦꯕ ꯌꯥꯝ ꯊꯦꯡꯕꯁꯨ ꯅꯠꯇꯦ ꯌꯥꯝ ꯉꯟꯕꯁꯨ ꯅꯠꯇꯦꯕ
ꯈꯪꯗꯦꯗ
ꯑꯣ ꯑꯌꯥꯝꯕꯅ ꯄꯨꯡ ꯀꯌꯥ ꯇꯣꯡꯒꯦ
ꯑꯗꯣ ꯑꯗꯨ ꯑꯗꯨꯃꯥꯏꯅ
ꯍꯥꯥ
ꯑꯗꯨꯃꯥꯏꯅ
ꯑꯗꯨ ꯃꯥꯏꯅꯗꯤ ꯀꯥꯏꯅ
ꯄꯨꯡ ꯑꯃ
ꯎꯝ ꯎꯝ ꯎꯝ
ꯏꯅꯛꯇ ꯂꯩꯕ ꯏꯃꯥꯟꯅꯕꯤꯗꯣ ꯃꯌꯥ ꯌꯥꯝ ꯆꯤꯛꯑꯦꯕꯀꯣ
ꯎꯝ
ꯃꯌꯥ ꯈꯨꯠꯤ ꯑꯃ ꯈꯨꯤꯛ ꯑꯃ ꯈꯨꯠꯤꯛ ꯑꯃ
ꯊꯖꯤꯜꯂꯣ ꯍꯥꯏꯔꯦ ꯑꯩꯅ ꯅꯪꯅ ꯁꯨꯡꯇꯥ ꯇꯥꯗꯦ
ꯊꯥꯖꯤꯟꯕꯗꯣ ꯅꯨꯡꯉꯥꯏꯇꯕ ꯃꯤ ꯃꯁꯥ ꯃꯥꯅ ꯊꯣꯏꯏꯅ ꯇꯧꯒꯦꯅ ꯇꯧꯕ ꯇꯧ ꯇꯧꯕꯗꯤ ꯅꯠꯇ꯭ꯔꯕꯅꯤꯅꯀꯣ
ꯑꯗꯣ ꯎꯝ ꯃꯆꯤꯟꯗꯣ ꯀꯥꯡꯒ ꯇꯎꯖꯥꯔꯥ ꯅꯠꯇ꯭ꯔꯒꯣ
ꯑꯗꯨ ꯌꯦꯡꯒꯦ ꯇꯧꯕꯅꯦ ꯚꯏ
ꯅꯪ ꯑꯝꯇꯁꯨ ꯎꯗ꯭ꯔꯤꯕ꯭ꯔꯣ
ꯇꯧꯔꯗꯤ ꯑꯗꯣ ꯏꯃꯥꯟꯅꯕꯤ ꯇꯕꯨꯗꯤꯀꯣ ꯈꯤꯇꯪ ꯀꯥꯡꯉꯒ ꯇꯧꯕꯁꯨ ꯌꯥꯎꯋꯦꯕꯀꯣ ꯀꯥꯡꯗꯕꯤ ꯇꯧꯕꯁꯨ ꯌꯥꯎꯋꯦ ꯇꯟꯅꯕ ꯈꯪꯕ ꯑꯗꯨꯕꯨ ꯊꯥꯏꯅ ꯑꯩ ꯑꯥꯟꯕ ꯗ ꯑꯩꯅ ꯂꯥꯛꯃꯤꯟꯅꯕ ꯂꯥꯛꯃꯤꯟꯅꯕ ꯃꯇꯝꯗ ꯑꯃ ꯂꯩꯔꯝꯃꯦꯕꯀꯣ ꯏꯃꯥꯟꯅꯕꯤ ꯑꯃ ꯍꯧꯖꯤꯛꯇꯤ ꯁꯤꯗꯒꯤ ꯇꯣꯛꯈ꯭ꯔꯦꯕ
ꯎꯝ
ꯑꯗꯣ ꯂꯩꯔꯝꯃꯦ ꯑꯗꯣ ꯃꯥꯁꯦ ꯀꯥꯡꯉꯒ ꯀꯥꯡꯗꯕꯗꯤ ꯈꯤꯇꯪ ꯀꯥꯡꯉꯒ ꯇꯧꯔꯒ ꯂꯩꯌꯦꯕꯀꯣ ꯃꯥꯗꯤ ꯇꯁꯦꯡꯅ ꯑꯩꯅ ꯎꯍꯧꯕꯗꯣ ꯍꯧꯖꯤꯛ ꯍꯧꯖꯤꯛ ꯑꯩꯅ ꯍꯧꯖꯤꯛ ꯍꯧꯖꯤꯛꯀꯤ ꯏꯃꯥꯟꯅꯕꯤꯗꯨꯗꯤ ꯑꯩꯗꯨ ꯌꯦꯡꯍꯧꯗ꯭ꯔꯦꯕ
ꯎꯝ
ꯑꯩꯁꯨ ꯇꯨꯝꯅꯤꯡꯃꯟꯕꯒꯤ ꯇꯨꯝꯔꯒ ꯃꯤꯠ ꯄꯥꯡꯊꯣꯛꯄ ꯉꯝꯗꯕꯤꯗꯨ ꯇꯧꯔꯒꯀꯣ
ꯑ
ꯃꯤꯠꯄꯗꯤ ꯑꯩꯁꯦ ꯇꯁꯦꯡꯅ ꯇꯥꯍꯧꯔꯕ ꯑꯗꯨꯝ ꯃꯤꯠ ꯑꯗꯣ ꯑꯩꯗꯤ ꯄꯁ ꯄꯥꯡꯊꯣꯛꯄꯗꯨꯔꯁꯨ ꯌꯁꯦ ꯌꯦꯡꯕ ꯉꯝꯗ꯭ꯔꯕ ꯑꯗꯨꯒꯤꯅꯤꯗ ꯍꯣꯔꯦꯟ ꯑꯃꯨꯛꯀ ꯇꯧꯔꯗꯤ ꯑꯃꯨꯛꯀ ꯌꯦꯡꯒꯦ
ꯍꯣꯏ ꯑꯃꯤ ꯏ ꯑꯦ ꯑꯅꯤꯡꯕꯅ ꯂꯣꯏꯔꯦ ꯇꯥꯕ꯭ꯔꯣ
ꯇꯥꯏꯌꯦ ꯇꯥꯏ
ꯅꯪꯒꯤ ꯅꯃꯅꯕꯁꯦ ꯌꯥꯗ꯭ꯔꯦ ꯍꯦ
ꯀꯔꯤ ꯍꯥꯏꯕꯅꯣ
ꯑꯣ ꯑꯉ ꯂꯩ
ꯑꯣ
ꯅꯅꯑꯥꯏ
ꯀꯩꯒꯤꯅꯣ ꯅꯚꯕꯥꯅꯤ ꯑꯗꯨꯝ ꯈꯠꯅꯩꯗꯨꯣ
ꯇꯧꯗꯦ ꯑꯩꯅ ꯑꯩ ꯍꯧꯖꯤꯛ ꯗꯔꯀꯔ ꯌꯥꯝ ꯇꯥꯗꯦ ꯃꯃꯥꯕꯨ
ꯍꯣꯏ
ꯅꯪ ꯈꯪꯉꯤꯅ ꯑꯗꯨꯒꯤ ꯃꯥꯅꯗꯤ ꯌꯥꯝ ꯇꯧꯔꯛꯑꯒ ꯂꯩꯌꯦꯕ
ꯃꯥ ꯕꯂꯦꯟ ꯍꯥꯞꯈ꯭ꯔꯕꯣ
ꯑꯇꯩ ꯅꯨꯃꯤ ꯑꯅꯤꯠꯇ
ꯆ
ꯅꯪꯁꯨꯟꯅ ꯔꯣꯕ
ꯎꯝ ꯆꯟꯅ ꯅꯤꯡꯗꯤꯦ
ꯆꯜꯂꯦꯕ
ꯑꯩ ꯍꯧꯖꯤꯛ ꯇꯨꯝꯅꯤꯡ ꯑꯩ ꯍꯧꯖꯤꯛ ꯇꯨꯝꯅꯤꯡꯉꯦꯕ ꯑꯩ ꯍꯧꯖꯤꯛ ꯇꯨꯝꯕꯅꯦꯕ
ꯌꯦ ꯃꯅ ꯑꯩꯅꯦꯕꯣ ꯈꯨꯠꯇꯨꯁꯦ ꯃꯔꯦꯡ ꯃꯔꯦꯡ ꯆꯠꯂꯝꯅꯦ ꯁꯤ ꯅꯨꯄꯥ
ꯌꯩꯌꯨ ꯍꯥꯏꯔꯗꯤ ꯌꯩꯔꯨꯔꯣꯏꯅꯦ
ꯑꯁꯥꯏ ꯃꯗꯥ ꯌꯦꯒꯦꯅꯦ ꯅꯪꯉꯥꯏꯒ ꯆ ꯁꯤꯅꯦ
ꯁꯃ ꯌꯩꯈ꯭ꯔꯣ
ꯍꯁꯤꯅ ꯅꯪꯁꯨ ꯅꯪ ꯁꯨꯕ ꯉꯝꯕ ꯅꯠꯇ꯭ꯔꯣ ꯍꯥ ꯑꯩꯅꯗꯤ ꯀꯩꯗ ꯀꯩ ꯉꯝꯃꯣꯏꯗꯣꯏꯅꯣ
ꯀꯅꯥꯕꯨ ꯐꯨꯈ꯭ꯔꯒꯦ ꯑꯩꯗꯤ
ꯎꯝ ꯃꯤꯉꯣꯟꯗ ꯁꯤꯤꯄ ꯀꯠꯇꯗꯉꯃꯒ
ꯁꯤꯛꯄꯕꯨꯗꯤ ꯑꯗꯨꯝ ꯑꯩꯅ ꯀꯩꯧ ꯇꯧꯕꯒꯤꯅꯦ
ꯅꯪꯒꯤ ꯁꯤꯛꯄꯗꯨ ꯌꯥꯗꯦꯀꯣ ꯌꯥꯝ ꯔꯣꯃꯥꯟꯇꯤꯛ ꯑꯣꯏꯀꯣ
ꯇꯔꯤꯗꯦ
ꯊꯥꯖꯤꯟꯕ ꯑꯩꯁꯨ ꯑꯩꯁꯨꯦ ꯃꯀꯣꯛꯀ ꯊꯥꯖꯤꯟꯕ ꯉꯝꯃꯤꯗꯅ ꯐꯪꯒꯦ ꯇꯧꯕꯅꯦ
ꯊꯥꯖꯤꯜꯂꯛꯇꯅ
ꯅꯤꯡꯉꯗ
ꯈꯨꯨꯟꯅꯧꯇꯣ ꯇꯧꯔꯛꯀꯅꯨ
ꯅꯨꯡꯁꯤꯗꯕꯣ ꯅꯪ ꯑꯩꯒ ꯂꯩꯇꯕ ꯃꯇꯝꯗꯣ ꯌꯥꯝ ꯃꯤꯁ ꯇꯧꯕꯅꯤꯗ ꯑꯩ ꯈꯪꯉꯦ ꯅꯪꯅ ꯑꯩꯕꯨ ꯅꯤꯡꯁꯤꯡꯂꯛꯀꯅꯤ ꯍꯥꯏꯕ ꯑꯗꯨ ꯃꯇꯝꯗꯨꯗ ꯌꯦꯡꯉꯣ
ꯍꯣꯏ ꯍꯣꯏ ꯌꯦꯡꯉꯁꯦ
ꯍꯣꯏ ꯍꯣꯏ ꯍꯣꯏ ꯍꯌꯦꯡꯗꯤ ꯀ꯭ꯂꯥꯁ ꯆꯞꯠꯇꯣꯏꯔꯣ
ꯆꯠꯄ ꯌꯥꯏ ꯆꯠꯇꯕ ꯌꯥꯏ ꯈꯪꯗꯦ ꯅꯪꯗꯤ
ꯑꯩ ꯆꯠꯠꯇꯃꯤꯌꯦ ꯅꯪꯗꯤ
ꯑꯩꯕꯣ
ꯅꯪ ꯆꯠ ꯀꯦꯔꯣꯑꯣ
ꯆꯠꯄ ꯌꯥꯏ ꯆꯤꯠꯇꯕ ꯌꯥꯏ
ꯎꯝ ꯏꯁꯁꯥ ꯉꯝꯗꯕ꯭ꯔꯣ
ꯑꯩꯔꯣ
ꯑꯥꯎ
ꯀꯩꯦꯝꯇꯧꯗꯨꯗ
ꯎꯝ ꯍꯥ ꯁꯥꯗ꯭ꯔꯣ ꯁꯔꯦ ꯀꯣ
ꯆꯥꯏꯌꯦ ꯑꯗꯣ ꯍꯧꯖꯤꯛꯇꯤ ꯈꯔ ꯈꯔ ꯏꯪꯕ ꯃꯥꯜꯂꯦ
ꯑꯦ ꯑꯗꯨꯗꯤ ꯅꯣꯏꯔꯣꯝꯗ ꯀꯣꯏꯕ ꯂꯥꯛꯅꯤꯡꯉꯤꯅꯦ
ꯂꯥꯛꯑꯣ ꯀꯣꯏ ꯄꯨꯕꯤꯒꯦ
ꯎꯝ ꯑ
ꯍꯥ ꯍꯜꯂꯣ ꯍꯜꯂꯣ ꯍꯂꯣ ꯍꯜꯂꯣ ꯇꯥꯕ꯭ꯔꯣ ꯂ ꯍꯜꯂꯣ ꯍꯜꯂꯣ